ꯇꯥꯕꯔꯣ ꯇꯥꯕꯔꯣ
ꯍꯣꯏ
ꯉꯥꯏꯔꯤꯕ꯭ꯔꯣ
ꯌꯥꯝ ꯅꯨꯃꯔꯤꯌꯦ ꯀꯔꯤ ꯇꯧꯔꯤꯒꯦ
ꯑꯗꯨꯝ ꯇꯨꯝꯂꯒ ꯂꯩꯌꯦꯦ
ꯆꯥꯛꯇꯤ ꯆꯥꯔꯕꯣ
ꯍꯣꯏ ꯆꯥꯕ ꯂꯣꯏꯔꯦ ꯅꯪꯗꯤ
ꯑꯩꯁꯨ ꯆꯥꯕ ꯂꯣꯏꯔꯦ ꯀꯔꯤꯛ ꯃꯊꯦꯜ ꯆꯥꯒꯦ ꯉꯁꯤꯗꯤ
ꯉꯁꯤ ꯑꯂꯨꯒ ꯗꯥꯎ ꯆ ꯅꯪꯂꯤ
ꯑꯩꯗꯣ ꯉꯁꯤꯗꯣ ꯔꯦꯗꯤꯁ ꯈꯪꯕ꯭ꯔꯣ
ꯍꯣꯏ ꯈꯉꯦ ꯈꯉꯦ
ꯔꯦꯗꯤꯁꯀ ꯍꯪꯒꯥꯝ ꯍꯥꯏꯕ ꯇꯥꯔꯦ ꯑꯗꯨ ꯑꯅꯤ ꯆꯥꯏ
ꯍꯧꯒꯅꯤ
ꯈꯔ ꯍꯥꯎꯋꯦ ꯍꯥꯏꯕ ꯇꯥꯔꯦ ꯐ꯭ꯔꯦꯁꯀꯤꯅꯦꯕꯀꯣ
ꯍꯣꯏ
ꯅꯧꯅ ꯅꯧꯅ ꯊꯣꯛꯑꯦꯕ ꯑꯗꯨꯒꯤ ꯌꯥꯝꯁꯨ ꯐꯪꯉꯤ ꯕꯔꯤꯌꯔ ꯑꯣꯏꯅ ꯐꯪꯉꯦ ꯍꯥꯎꯋꯦ ꯍꯥꯏꯕ ꯇꯥꯔꯦ ꯎꯝ ꯅꯪꯗꯩ ꯌꯨꯝꯗ ꯂꯩꯕ꯭ꯔꯣ ꯀꯃꯥꯏꯅ ꯂꯩꯒꯦ
ꯍꯣꯏ ꯑꯩꯗꯤ ꯌꯨꯝ ꯑꯗꯨꯝ ꯌꯨꯝꯗ ꯂꯩꯌꯦ
ꯅꯣꯏ ꯐꯦꯝꯃꯤꯂꯤ ꯄꯨꯂꯞ ꯂꯩꯕ꯭ꯔꯣ
ꯍꯣꯏ ꯍꯣꯏ ꯐꯦꯃꯤꯅꯤ ꯑꯗꯨꯝ ꯂꯩꯌꯦ
ꯑꯗꯨꯗꯤ ꯌꯥꯝ ꯅꯨꯡꯉꯥꯏꯔꯝꯅꯤꯅꯦ
ꯎꯝ ꯅꯪꯗꯤ
ꯑꯩꯗꯤ ꯔꯦꯟꯗ ꯂꯩꯌꯦ ꯑꯩꯒꯤ ꯏꯅꯥꯎꯅꯨꯄꯤ ꯑꯗꯨꯒ ꯑꯗꯨꯒ ꯑꯩꯒꯤ ꯅꯨꯄꯥ ꯀꯣ
ꯍꯣꯏ
ꯑꯩꯈꯣꯏ ꯑꯍꯨꯝ ꯔꯦꯟꯗ ꯂꯩꯌꯦ ꯑꯩꯒꯤ ꯏꯅꯥꯎ ꯅꯨꯨꯄꯤꯅ ꯒ꯭ꯔꯦꯖꯨꯑꯦꯁꯟ ꯐꯥꯔꯁ ꯁꯦꯃꯤꯁꯇꯔ ꯇꯥꯕꯥꯕꯀꯣ
ꯍꯣꯏ
ꯑꯗꯨꯒ ꯑꯩꯒꯤ ꯏꯅꯥꯎꯅꯨꯄꯥ ꯑꯩꯒꯤ ꯗꯥꯗꯥ ꯍꯥꯏꯕ ꯇꯥꯔꯦ ꯃꯥꯅ
ꯑꯦꯛꯖꯥꯝꯒꯨꯝꯕ ꯒꯣꯔꯃꯦꯟꯒꯤ ꯑꯦꯛꯖꯥꯝꯒꯨꯝꯕ ꯊꯥꯒꯦꯅ ꯄ꯭ꯔꯤꯄꯦꯔꯦꯁꯟ ꯈꯔ ꯇꯧꯔꯒ ꯂꯩꯕꯀꯣ
ꯎꯝ
ꯑꯩꯁꯨ ꯑꯩꯒꯤ ꯗꯥꯗꯥꯒ ꯆꯞ ꯃꯃꯥꯒ ꯑꯦꯛꯖꯥꯝ ꯊꯥꯒꯦꯅ ꯄ꯭ꯔꯤꯄꯦꯔꯦꯁꯟ ꯇꯧꯔꯒ ꯑꯩꯈꯣꯏ ꯑꯩꯈꯣꯏ ꯑꯍꯨꯝ ꯑꯃ ꯂꯩ
ꯑꯣ
ꯅꯪ ꯀꯔꯤ ꯀꯔꯤ ꯍꯥꯏꯔꯣ
ꯍꯣꯏ
ꯉꯔꯥꯡꯗꯤ ꯌꯦꯡꯅꯤꯡꯕꯗꯤ ꯌꯦꯡꯉꯤꯅꯦ
ꯎꯝ ꯑꯁ ꯉꯔꯥꯡꯒꯤꯗꯣ ꯑꯁ ꯌꯥꯝꯅ ꯅꯨꯡꯉꯥꯏꯇ꯭ꯔꯦꯕ
ꯃꯣꯏꯁꯦ ꯗꯎꯗꯤ ꯌꯥꯕꯗꯤ ꯌꯥ
ꯍꯣꯏ ꯗꯎꯒꯤ ꯅꯠꯇꯦ ꯐꯤꯐꯥ
ꯍꯣ ꯍꯣ
ꯁꯤ ꯅ ꯌꯥꯗ꯭ꯔꯦ ꯃꯈꯣꯏꯁꯦ ꯐꯦꯁꯤꯂꯤꯇꯤ ꯌꯥꯝꯅ ꯂꯩꯈ꯭ꯔꯦꯕ ꯍꯣꯏ
ꯑꯃ ꯑꯣꯏꯔꯦ ꯕꯖꯥꯔ ꯎꯄꯥꯏꯀꯣ ꯍꯥꯐꯀꯤ ꯃꯃꯥꯡꯗꯗꯤ ꯃꯣꯏꯁꯦ ꯐꯖꯅ ꯁꯥꯟꯅꯕꯁꯦ ꯁꯥꯟꯅꯩꯅꯦ
ꯍꯣꯏ ꯃꯈꯣꯏꯁꯦ ꯍꯥꯐ ꯂꯣꯏꯔꯒꯀꯣ ꯍꯥꯐ ꯇꯧꯈ꯭ꯔꯤꯕ
ꯍꯣꯏ ꯑꯗꯨꯒ ꯔꯤꯐ꯭ꯔꯤꯅꯁꯨ ꯃꯣꯏꯒꯤ ꯃꯣꯏꯒ ꯈꯔ ꯁꯥꯏꯠ ꯇꯧꯕꯒꯨꯝ ꯀꯣ
ꯍꯣꯏ
ꯊꯣꯛꯄꯗꯤ ꯊꯣꯛꯈ꯭ꯔꯦꯅꯦ
ꯉꯔꯥꯡꯗꯨ ꯑꯥꯔꯖꯦꯟꯇꯤꯅꯥ ꯌꯦꯜꯂꯣ ꯀꯥꯔ ꯆꯥꯕ ꯃꯤ ꯂꯩꯇꯦꯕ ꯑꯗꯨꯝ ꯐꯣꯜ ꯉꯥꯛꯇ ꯄꯤꯕꯀꯣ ꯖꯦꯔꯣ ꯐꯣꯜ ꯖꯦꯔꯣ ꯌꯦꯂꯣ ꯀꯥꯎꯅꯦꯅꯕ ꯑꯗꯨꯒꯤ ꯑꯁ ꯌꯦꯡꯕ ꯅꯨꯡꯉꯥꯏꯇꯗ
ꯃꯥꯅꯦ ꯃꯥꯅꯦ ꯉꯔꯥꯡꯗꯤ ꯑꯩꯗꯤ ꯉꯔꯥꯡꯗꯤ ꯍꯥꯐꯀꯤ ꯃꯃꯥꯡꯗꯗꯤ ꯃꯣꯏꯁꯦ ꯌꯥꯗꯣꯏ ꯃꯥꯟꯗꯦ ꯍꯥꯏꯅ ꯑꯗꯨꯒꯤ ꯋꯥꯈꯟꯗꯣ ꯂꯥꯛꯈ꯭ꯔꯕꯅꯦ
ꯍꯣꯏ ꯑꯩꯗꯤ ꯁꯤꯔꯗꯤꯀꯣ ꯌꯥꯝꯅ ꯅꯨꯡꯉꯥꯏꯒꯅꯤꯅ
ꯏꯁ ꯃꯣꯏꯁꯦꯒꯣ ꯑꯃꯛ ꯃꯥ ꯍꯦ ꯍꯥꯞ ꯍꯥꯞꯄ ꯑꯩꯁ ꯑꯩꯈꯣꯏꯒꯤ ꯂꯩꯀꯥꯏꯗ ꯃꯤ ꯂꯧꯕꯗꯣ
ꯍꯣꯏ
ꯑꯁ ꯂꯣꯏꯔꯦꯍꯦ ꯃꯈꯣꯏꯅꯦ ꯀꯟꯕꯗꯤ ꯀꯜꯂꯑꯦ ꯄꯨꯡ ꯑꯗꯨꯗꯣ ꯑꯦꯂꯕꯦꯟ ꯀꯨꯝꯕꯗꯕ
ꯍꯣꯏ
ꯐꯖꯅ ꯂꯥꯎꯍꯦ ꯑꯩꯁ ꯉꯔꯥꯡꯗꯤ ꯇꯨꯝ ꯊꯕꯛꯀ ꯆꯞ ꯃꯥꯟꯅꯩꯦ ꯑꯗꯨ ꯃꯦꯁ ꯂꯩꯕꯒꯤ
ꯑꯣ ꯅꯪ ꯋꯥꯟ ꯊꯥꯔꯇꯤꯒꯤꯗꯣ ꯌꯦꯡꯗ꯭ꯔꯦ
ꯑꯗꯨꯒꯤꯗꯤ ꯑꯩ ꯌꯦꯡꯗꯦ ꯇꯨꯝꯈ꯭ꯔꯦ ꯑꯩ ꯑꯗꯨ ꯑꯥꯔꯖꯦꯟꯇꯤꯅꯥꯒ ꯏꯖꯤꯞꯀꯤ ꯃꯦꯁ ꯌꯦꯡꯒ ꯀꯣ ꯑꯗꯨꯃꯦꯁꯨ ꯅꯪꯗꯤ ꯌꯦꯡꯕ꯭ꯔꯣꯅꯦ
ꯍꯣꯏ ꯑꯩꯗꯤ ꯌꯦꯡꯉꯦ ꯃꯈꯣꯏꯗꯤ ꯃꯈꯣꯏꯗꯤ ꯌꯦꯡꯕ ꯅꯨꯡꯉꯥꯏꯅꯣ ꯒꯣ ꯆꯥꯟꯗꯔꯤꯕ ꯑꯄꯤꯅ ꯇꯤ ꯅꯀꯣ ꯑ ꯇꯤ ꯂꯥꯔꯒ ꯅꯤꯗꯔꯂꯦꯟꯗ ꯉꯝꯈꯤꯕꯅꯤꯕ
ꯒꯣꯜꯗꯣ ꯁꯥꯟꯅꯕꯗꯣ ꯖꯦꯔꯣ ꯖꯦꯔꯣ ꯑꯣꯏꯅ ꯑꯣꯏꯕ꯭ꯔꯣ ꯅꯠꯇ꯭ꯔꯗꯤ ꯒꯣꯒꯤ ꯒꯣꯔꯤꯖꯗꯤ ꯀꯃꯥꯏꯅ ꯇꯧꯒꯦ ꯁꯥꯟꯅꯕ ꯀꯥꯟꯗꯣ
ꯒꯣꯜ ꯗ ꯖꯤꯔꯣ ꯖꯤꯔꯣꯅꯦꯕ ꯄꯦꯅꯥꯜꯇꯤ ꯂꯥꯛ ꯆꯪꯕꯀꯣ ꯏꯟꯗꯔꯂꯦꯅ ꯐꯣꯔꯠ ꯆꯪꯕ ꯑꯗꯨꯒ
ꯀꯣꯂꯣꯝꯕꯤꯌꯥꯅ ꯊ꯭ꯔꯤ ꯆꯟꯕ ꯀꯣ
ꯑꯣ ꯑꯠꯆꯥ ꯑꯗꯨꯗꯤ ꯃꯣꯏꯒꯤꯁꯨ ꯅꯨꯡꯉꯥꯏꯔꯝꯅꯤ ꯌꯦꯡꯕꯗꯣ
ꯍꯣꯏ ꯈꯔ ꯈꯔ ꯅꯨꯡꯉꯥꯏꯗ ꯁꯤꯅ
ꯑꯣ ꯑꯆꯥ
ꯉꯔꯥꯡꯒꯤꯗꯤ ꯑꯥꯔꯖꯦꯟꯇꯤꯅꯥ ꯈꯣꯏꯒꯤ ꯁꯞꯄꯣꯔꯇꯔ ꯐꯦꯟꯁ ꯈꯣꯏꯗꯤ
ꯍꯥꯐꯀꯤ ꯃꯃꯥꯡ ꯅꯗꯤ ꯁꯤꯗꯤ ꯁꯤ ꯁꯤꯗꯤ ꯎꯄꯥꯏ ꯂꯩꯇꯧꯃꯦꯟꯁꯦ ꯑꯗꯨꯒꯤ ꯋꯥꯈꯜ
ꯈꯥꯟꯈꯤꯕꯅꯦ ꯃꯈꯣꯏ ꯁꯤꯔꯁꯨ ꯍꯤꯡꯉꯁꯨ ꯑꯥꯔꯖꯦꯟꯇꯤꯅꯥꯅꯦꯅ ꯍꯥꯏꯕꯅꯦꯕ ꯑꯗꯨꯒ ꯉꯔꯥꯡ ꯉꯝꯈꯤꯕ ꯑꯗꯨꯒꯤ ꯍꯣꯏꯁꯦ
ꯐꯥꯎ ꯐꯥꯎꯔꯦ ꯃꯥꯅꯤ ꯃꯥꯅꯤ ꯅꯣꯏꯗꯤ ꯑꯗꯨ ꯌꯦꯡꯕꯗꯣ ꯀꯃꯥꯏꯅ ꯌꯦꯡꯒꯦ ꯒ꯭ꯔꯨꯞ ꯑꯣꯏꯅ ꯌꯦꯡꯕ꯭ꯔꯣ ꯅꯠꯇ꯭ꯔꯗꯤ ꯅꯪ ꯐꯣꯟ ꯃꯆꯥꯗꯒ ꯑꯗꯨ
ꯐꯦꯃꯤꯂꯤ ꯒ꯭ꯔꯨꯞ ꯑꯗꯨꯝ ꯌꯦꯡꯉꯤꯗ ꯑꯩ ꯏꯃꯥꯟꯅꯕ ꯍꯣꯏꯀꯣ
ꯑ ꯅꯪꯒꯤ ꯏꯃꯥꯟꯅꯕ ꯈꯣꯏꯁꯨ ꯂꯥꯛꯄꯔ ꯅꯣꯏ ꯌꯨꯝꯗ
ꯍꯣꯏ ꯃꯤ ꯌꯥꯝ ꯂꯥꯛꯂꯒ ꯌꯦꯡꯉꯦ
ꯒ꯭ꯔꯨꯞ ꯑꯣꯏꯅ ꯌꯦꯡꯕꯗꯣ ꯑꯗꯨꯅ ꯅꯨꯡꯉꯥꯏꯌꯦꯗ
ꯍꯣꯏ ꯏꯊꯟꯇ ꯌꯦꯡꯕꯗꯤ ꯅꯨꯡꯉꯥꯏꯇꯦꯗ
ꯍꯣꯏ ꯁꯞꯄꯣꯔꯇꯔ ꯑꯃ ꯑꯃ ꯂꯩꯔꯀꯣ
ꯍꯣꯏ ꯉꯔꯥꯡꯗꯣ ꯑꯥꯔꯖꯦꯟꯇꯤꯅꯥ ꯁꯄꯣꯔꯠ ꯇꯧꯕ ꯃꯤ ꯑꯃꯈꯛꯇꯅꯦꯕ ꯑꯩꯈꯣꯏ ꯃꯤꯌꯥꯝ ꯌꯦꯡꯕꯗ ꯏꯖꯤꯞ ꯉꯥꯛꯇꯅꯦꯕ ꯍꯣꯏ ꯑꯔꯖꯦꯟꯇꯤꯅꯥ ꯐꯦꯟꯗꯣ ꯃꯤ ꯑꯃꯈꯛꯇꯅꯦꯕ
ꯑꯣꯆꯥ
ꯑꯗꯨꯒꯤ ꯃꯥꯗꯤ ꯋꯥ ꯉꯥꯡꯔꯒ ꯍꯥꯞ ꯂꯣꯏꯔꯒꯀꯣ ꯌꯥꯝꯅ ꯋꯥ ꯉꯥꯡꯈ꯭ꯔꯦꯕ
ꯑ ꯍꯥ ꯍꯥ
ꯍꯥꯞꯊꯣꯛꯄ ꯊꯣꯛꯇ꯭ꯔꯕ ꯃꯇꯝꯗꯗꯤ ꯍꯣꯏ ꯋꯥ ꯋꯥ ꯉꯥꯡꯗꯦ ꯑꯗꯨꯒ ꯍꯥꯞ ꯂꯣꯏꯔꯒ ꯒꯣꯜ ꯑꯅꯤ ꯍꯣꯏ ꯒꯣꯜ ꯑꯅꯤ ꯆꯟꯕꯗꯀꯣ ꯌꯥꯝ ꯋꯥꯁꯦ ꯈꯔ ꯈꯔ ꯊꯣꯛꯈ꯭ꯔꯦꯕ
ꯑꯗꯨꯗꯤ ꯅꯣꯏꯒꯤ ꯁꯞꯄꯣꯔꯇꯔꯁꯦ ꯐꯖꯅ ꯁꯤꯔꯦꯅꯦ ꯉꯔꯥꯡ ꯅꯣꯏꯒ ꯌꯦ ꯅꯣꯏꯒꯤ ꯒ꯭ꯔꯨꯞꯀꯤ ꯁꯞꯄꯣꯔꯇꯔꯗꯤ
ꯅꯨꯡꯉꯥꯏꯗ꯭ꯔꯒ ꯇꯨꯝꯕ ꯃꯤ ꯈꯛꯇꯅꯦꯅ
ꯉꯔꯥꯡꯗꯤ ꯑꯗꯨꯃꯥꯏꯅ ꯇꯧꯔꯝꯅꯤ ꯅꯣꯏ ꯑꯗꯨꯗꯤ
ꯍꯣꯏ
ꯑꯁ ꯃꯣꯏ ꯅꯣꯏꯒꯤ ꯁꯞꯄꯣꯔꯇꯔ ꯑꯩꯈꯣꯏꯗꯣ ꯃꯣꯏꯅ ꯉꯝꯃ ꯉꯝꯃ꯭ꯔꯗꯤ ꯃꯣꯏꯒꯤ ꯔꯦꯀꯣꯔꯠꯇꯤ ꯐꯖꯔꯅꯤꯍꯦ
ꯎꯝ ꯍꯣꯏ ꯉꯥꯡꯕꯅꯤ ꯌꯥꯝ ꯅꯨꯡꯉꯥꯏꯔꯒ ꯇꯨꯝꯒꯅꯦꯕ ꯉꯗꯕꯒꯤ ꯑꯁ
ꯃꯥꯅꯤ ꯃꯥꯅꯤ ꯃꯥꯅꯤ
ꯎꯝ
ꯉꯁꯤꯗꯤ ꯂꯩꯇꯕ ꯃꯥꯜꯂꯦꯅꯦ
ꯍꯣꯏ ꯉꯁꯤꯁꯨ ꯂꯩꯇꯦ ꯍꯌꯦꯡꯁꯨ ꯂꯩꯇꯦ ꯍꯌꯦꯡ ꯅꯠꯇꯕꯀꯣ ꯐ꯭ꯔꯥꯏꯗꯦꯗ ꯀꯣ ꯋꯥꯟ ꯊꯥꯔꯇꯤꯗ ꯂꯩ ꯋꯥꯟ ꯊꯥꯔꯇꯤꯗ ꯀꯣ
ꯑꯆꯥ ꯍꯟꯗꯛꯇꯤ ꯌꯦꯡꯕ ꯅꯨꯡꯉꯥꯏꯔꯝꯅꯤ ꯃꯦꯁꯇꯨ ꯁꯥꯟꯅꯕꯗꯣ ꯈꯔ ꯍꯣꯠ ꯑꯣꯏꯔꯅꯦꯕꯀꯣ
ꯍꯣꯏꯣꯏ ꯍꯧꯖꯤꯛꯇꯤ ꯈꯔ ꯈꯔꯡ ꯉꯥꯏ
ꯃꯥ ꯑꯥ
ꯑꯗꯨꯒꯤ ꯅꯨꯡꯉꯥꯏꯕꯅꯤꯗ
ꯅꯣꯏꯔꯣꯝꯝꯗꯗꯤ ꯍꯧꯖꯤꯛꯁꯦ ꯂꯥꯏ ꯂꯥꯛꯄ꯭ꯔꯣ ꯀꯃꯥꯏꯅ
ꯍꯣꯏ ꯂꯥꯏ ꯂꯥꯏ ꯂꯥꯛꯑꯒ ꯂꯩꯌꯦ
ꯂꯥꯏꯗꯤ ꯔꯤꯒꯨꯂꯔ ꯑꯣꯏꯅ ꯂꯥꯛꯄ꯭ꯔꯣ ꯅꯣꯏꯔꯣꯝꯗ
ꯑꯁ ꯔꯤꯒꯨꯂꯔ ꯅꯠꯇꯦꯗ
ꯕꯥꯏ ꯆꯥꯟꯁ ꯁꯥ ꯑꯗꯨ ꯂꯥꯏꯒꯨꯝꯕ ꯂꯥꯛꯇ꯭ꯔꯗꯤ ꯕꯦꯇ꯭ꯔꯤꯒꯨꯝꯕ ꯔꯦꯗꯤꯃꯦꯗ ꯂꯩꯕ꯭ꯔꯥ ꯅꯣꯏ ꯑꯁꯤ ꯐꯨꯠꯕꯣꯜ ꯁꯥꯟꯅꯕ ꯌꯦꯡꯅꯤꯡꯉꯥꯏ
ꯍꯣꯏ ꯤꯇ꯭ꯔꯤ ꯀ ꯃ ꯂꯥꯏ ꯌꯥꯇ꯭ꯔꯁꯨ ꯌꯦ ꯌꯥꯗꯣ
ꯑꯁ ꯑꯗꯨꯗꯤ ꯅꯣꯏꯁꯦ ꯌꯥꯝ ꯔꯦꯗꯤꯗ ꯇꯧꯕꯗꯤ ꯇꯧ ꯃꯥꯜꯂꯦꯅꯦ ꯑꯗꯨ ꯌꯦꯡꯒꯦꯅ
ꯍꯣꯏ ꯑꯩꯈꯣꯏꯗ ꯑꯩꯈꯣꯏ ꯌꯨꯝꯗꯗꯤ ꯃꯤ ꯌꯥꯝꯅ ꯂꯥꯛꯜꯂꯒ ꯌꯦꯡꯕꯀꯣ ꯑꯗꯨꯒꯤ ꯂꯣꯏꯅꯃꯛ ꯑꯗꯨꯝ ꯔꯦꯗꯤꯗ ꯊꯝꯒ ꯂꯩꯕ
ꯑꯣ ꯑꯆꯥ ꯑꯆꯥ ꯑꯆꯥ ꯑꯆꯥ ꯎꯝ
ꯎꯝ
ꯉꯁꯤꯗꯤ ꯀꯔꯤ ꯊꯕꯛ ꯇꯧꯒꯦ ꯅꯪꯗꯤꯦ
ꯑꯩꯗꯤ ꯀꯣꯂꯦꯖ ꯆꯠꯔꯒ ꯂꯩꯗ
ꯀꯔꯤ ꯗꯤꯄꯥꯔꯠꯃꯦꯟꯅꯣ ꯅꯪꯅ ꯍꯜꯂꯣ ꯍꯜꯂꯣ ꯍꯜꯂꯣ
ꯍꯣꯏ
ꯇꯥꯕ꯭ꯔꯣ
ꯇꯥꯏ ꯇꯥꯏ ꯍ ꯎꯝ
ꯋꯥꯁꯨ ꯋꯥ
ꯍꯜꯂꯣ
ꯍꯜꯂꯣ ꯇꯥꯏꯀꯣ ꯅꯦꯠꯋꯥꯛ ꯐꯠꯇꯕ ꯃꯥꯜꯂꯦꯗ
ꯑꯣ ꯈꯔ ꯅꯦꯠ ꯄ꯭ꯔꯣꯕ꯭ꯂꯦꯝ ꯂꯩꯃ ꯂꯩ ꯍꯣꯏ ꯑꯅꯤꯒꯤ ꯅꯪ
ꯍꯣꯏ
ꯎ ꯀ ꯗꯤꯄꯥꯔꯠꯃꯦꯟꯅꯣ ꯅꯪꯗ ꯅꯪꯒꯤ ꯒ꯭ꯔꯦꯖꯨꯋꯦꯁꯟꯗ
ꯑꯩꯗꯤ ꯁꯦꯀꯦꯟ ꯏꯌꯥꯔ ꯈꯛ ꯆꯥꯒꯂꯒ ꯂꯩꯌꯦ ꯍꯧꯖꯤꯛ ꯍꯧꯖꯤꯛꯇꯤꯀꯣ
ꯑ ꯕꯤ ꯑꯦ ꯑꯣꯏꯕ꯭ꯔꯣ ꯕꯤ ꯑꯦꯁ ꯁꯤꯒꯨꯝꯕ ꯑꯣꯏꯕ꯭ꯔꯣ ꯕꯤ ꯀꯣꯝꯒꯨꯝꯕ ꯑꯣꯏꯕ꯭ꯔꯣ ꯅꯪꯗꯦ
ꯤ ꯑꯦ ꯇꯝꯂꯒ ꯂꯩꯌꯦꯦ
ꯕꯤꯌꯦꯒꯣ
ꯍꯣꯏ
ꯑꯣ ꯑꯠꯆꯥ ꯑꯠꯆꯥ ꯔꯤꯒꯨꯂꯔ ꯔꯥꯎ ꯅꯪꯁꯦ ꯔꯤꯒꯨꯂꯔ ꯑꯣꯏꯋꯕ꯭ꯔꯥ
ꯔꯤꯒꯨꯂꯔ ꯍꯣꯏ ꯃꯉꯣꯟ ꯃꯉꯣꯟꯗ ꯂꯩꯔꯦꯗ ꯑꯩꯅ ꯔꯤꯒꯨꯂꯔ ꯑꯣꯏꯅꯤꯡꯉꯗꯤꯀꯣ ꯑꯗꯨꯝ ꯆꯥꯔꯗꯤ ꯌꯥꯕ ꯑꯗꯨꯕꯨ ꯑꯩꯅ ꯑꯗꯨꯝ ꯑꯦꯞꯁꯦꯟ ꯑꯣꯏꯅꯤꯡꯉꯒꯤꯀꯣ ꯆꯠꯇ꯭ꯔꯁꯨ ꯌꯥꯏ ꯆꯠꯅꯤꯡꯗ꯭ꯔꯗꯤꯀꯣ
ꯎꯝ
ꯄꯔꯤꯅꯦꯗ
ꯐꯖꯝ ꯀꯨꯝꯃꯗꯤ ꯀꯃꯥꯏꯅ ꯇꯧꯒꯦ ꯌꯥꯝ
ꯑꯦꯛꯖꯝꯗꯣ ꯑꯦꯛꯖꯥꯝꯁꯨ ꯑꯅꯤ ꯑꯍꯨꯝ ꯎꯝ ꯑꯍꯨꯝ ꯋꯥꯟ ꯏꯌꯥꯔꯗꯀꯣ ꯑꯍꯨꯝꯒꯨꯝꯕ ꯂꯩꯗ ꯋꯥꯟ ꯏꯌꯥꯔꯗ ꯑꯍꯨꯝꯒꯨꯝꯕ ꯂꯩ ꯑꯗꯨꯒ ꯁꯥꯏ ꯃꯦꯟꯁꯨ ꯌꯥꯝꯃꯦꯅ
ꯑꯣ ꯑꯠꯆꯥ ꯁꯦꯃꯤꯁꯇꯔꯒꯤ ꯑꯦꯛꯖꯥꯝ ꯕꯣꯔꯗ ꯑꯦꯛꯖꯥꯝ ꯊꯥꯕꯗꯣ ꯀꯃꯥꯏꯅ ꯇꯧꯒꯦ ꯌꯥꯝ ꯂꯨꯔꯣꯏ ꯌꯥꯝ ꯏꯁꯇ꯭ꯔꯤꯛ ꯀꯣꯏꯕ꯭ꯔꯥ ꯅꯠꯇ꯭ꯗꯤ ꯈꯔ ꯈꯔ
ꯍꯣꯏ ꯐ꯭ꯔꯦꯟ ꯁꯔꯀꯜ ꯑꯗꯨꯗꯒꯤ
ꯑꯩꯈꯣꯏꯗꯗꯤ ꯈꯔ ꯂꯨꯖ ꯇꯧꯋꯦꯗ
ꯑꯣ ꯑꯆꯥ꯫ ꯑꯗꯨꯗꯤ ꯕꯦꯛ ꯄꯦꯄꯔꯒꯨꯝꯕꯗꯤ ꯍꯥꯡꯇꯣꯏꯃꯟ
ꯍꯣꯏ ꯕꯦꯛ ꯄꯦꯑꯥꯔꯗꯤ ꯐꯪꯗꯦ ꯍꫭꯏ꯫
ꯑꯗꯨꯅ ꯅꯨꯡꯉꯥꯏꯗ ꯑꯩꯈꯣꯏꯗꯤ ꯑꯩꯁꯨ ꯑꯁꯤ ꯗꯤ ꯑꯦꯝ ꯗꯤ ꯑꯦꯝ ꯌꯨ ꯈꯪꯂꯝꯅꯤ ꯗꯤꯑꯦꯝꯗꯥ ꯗꯥꯅꯟꯅꯖꯨꯔꯤꯗꯣ꯫
ꯈꯪꯉꯦꯍꫭ ꯍꯣꯏ-ꯍꯣꯏ ꯈꯪꯉꯦ꯫
ꯑꯗꯨꯗ ꯑꯗꯨꯗ ꯑꯩꯁꯨ ꯒ꯭ꯔꯦꯁꯟ ꯇꯧꯒꯅꯤꯕ꯫ ꯑꯗꯨꯗꯗꯤ ꯑꯦꯛꯖꯥꯝꯁꯦ ꯈꯔ